ꯑꯣ ꯇꯥꯕ꯭ꯔꯣ ꯗꯥꯝ
ꯇꯑꯦ ꯑꯣꯖꯥ ꯁꯤ ꯌꯥꯏꯗꯅ
ꯑ ꯑꯁꯥꯏꯥꯏꯗ ꯄ ꯇ
ꯎꯝ
ꯆꯥꯛ ꯆꯥꯔꯕ꯭ꯔꯣ ꯍꯧꯖꯤꯛꯇꯤ
ꯆꯥꯟꯗꯨꯌꯦ
ꯑꯥꯎ ꯊꯩꯅꯦ ꯑꯗꯨꯨꯛꯇ
ꯑꯗꯣ ꯉꯁꯤꯕ ꯂꯥꯗꯤ ꯂꯥꯁ ꯇꯟꯕ
ꯑꯗꯨꯗ
ꯑꯥ ꯆꯥꯛ ꯆꯅꯕ ꯐꯥꯎ ꯇꯅꯤꯈꯦ
ꯌ ꯊꯕꯛꯇ ꯀꯩꯅ ꯁꯨꯔꯗꯤ ꯑꯁ ꯌꯒ ꯊꯕꯛ ꯆꯗ ꯇꯧꯅꯤꯡ ꯂꯩꯔꯅꯤꯀꯣ
ꯊꯕꯛꯇꯣ ꯈꯔ ꯕꯤꯖꯤ ꯑꯣꯏꯕ ꯄꯩꯁꯥꯁꯨ ꯈꯔ ꯌꯥꯝꯕ ꯑꯗꯨꯒꯨꯝꯕ ꯊꯕꯛꯇꯨ ꯄꯥꯝꯃꯦ ꯊꯕꯛ ꯇꯧꯃꯟꯕꯒꯤꯀꯣ ꯌꯥꯝ ꯇꯟꯁꯤꯈ꯭ꯔꯦ
ꯁꯔ ꯀ
ꯑ ꯑꯗꯨꯗꯤ ꯃꯄꯥꯟꯖꯣ ꯑꯃ ꯔꯣ ꯇꯗꯕꯤꯗꯀꯣ꯭ꯋꯤ ꯐꯣꯔ ꯑꯋꯥꯔ ꯊ ꯁꯕ꯭ꯔꯗꯤ
ꯄꯩꯁꯥꯕꯨ ꯌꯥꯎꯅꯗꯤ ꯑꯗꯨꯒꯨꯝꯕꯗꯣ ꯄꯥꯝꯃꯦ ꯈꯔ ꯕꯤꯖꯤ ꯑꯣꯏꯕꯅꯤ ꯑꯁ ꯁꯟꯅꯒꯤꯗꯤ ꯌꯥꯏ ꯑꯥꯗ꯭ꯔꯦꯗ
ꯁꯣ
ꯁ꯭ꯋꯤꯄꯥꯔꯒꯨꯝꯕ ꯀꯩꯅꯣꯁ ꯌꯨꯝ ꯑ ꯐꯦꯡ ꯂꯉꯀꯣ ꯑ ꯑꯅꯤ ꯑꯍꯨꯝ
ꯄꯔ ꯇꯥꯏꯟꯗꯣ ꯇꯧꯕ ꯌꯥꯗꯦ ꯍꯥꯏꯕꯒꯤꯅꯦ ꯁꯤꯗꯁꯨ ꯊꯕꯛꯇꯤ ꯌꯥꯝ ꯂꯩꯌꯦ ꯑ
ꯄꯥꯔꯠ ꯇꯥꯏꯝ ꯇꯧꯔꯗꯤ ꯆꯥꯛ ꯆꯥ ꯑꯃꯒꯤꯒꯤ ꯄꯤꯕ ꯄꯩꯁꯥꯗꯣ ꯀꯛꯀꯅꯤ ꯍꯥꯏꯌꯦ
ꯌꯥꯗꯦ ꯍꯥꯢ
ꯃꯣꯏꯒꯤꯁꯦ ꯑꯩꯈꯣꯏꯅ ꯇꯧꯅꯤꯡꯕꯗ ꯇꯧꯕ ꯌꯥꯔꯦꯅꯦ
ꯌꯥꯝ
ꯌꯥꯝ ꯆꯝꯅ ꯈꯜꯂꯒ ꯃꯣꯏꯒꯤꯁꯦ ꯌꯥꯗꯦꯗ ꯇꯥꯕ꯭ꯔꯣ ꯑꯣꯖꯥ
ꯎꯝ ꯇꯥꯢ ꯇꯥꯢ
ꯎꯝ ꯑꯦꯅꯥ ꯑ ꯇꯣꯔꯅꯥꯃꯦꯟꯁꯨ ꯑꯃꯨꯛ ꯂꯩꯔꯦꯅ
ꯆꯁꯦꯗꯣ
ꯑꯁ ꯈꯪꯗꯦꯗ ꯆꯠꯅꯤꯡꯗꯦ ꯆꯠꯄ ꯗꯤ ꯍꯥ ꯍꯥ ꯍꯥ ꯃꯥꯄꯥꯟ ꯊꯣꯄꯁꯨ ꯇꯜꯂꯦ
ꯁꯀꯗꯕꯅꯤꯅꯦ ꯀꯣꯏꯕ ꯂꯥꯡꯕꯁꯨ ꯈꯔ ꯆꯠꯀꯗꯕꯅꯦ
ꯀꯣꯏꯕ ꯍꯥꯏꯔ ꯑꯩꯈꯣꯏ ꯈꯛꯇꯒꯨꯝꯕ ꯑꯗꯨꯒꯨꯝꯕꯗꯤ ꯌꯥꯕ ꯑꯗꯣ ꯃꯤ ꯌꯥꯝ ꯄꯨꯟꯁꯤꯜꯂꯒ ꯀꯩꯅꯣ ꯇꯧꯕ ꯀꯣꯠꯄꯗꯣ ꯇꯂꯦ
ꯃꯤ ꯍꯥꯏꯕꯁꯤꯡꯁꯦ ꯃꯤꯁꯤꯡꯒ ꯄꯨꯟꯕꯁꯦ ꯇꯟꯗꯦ
ꯑꯩꯁꯨ ꯈꯪꯅ ꯃꯤ ꯈꯪꯅꯗꯤ ꯊꯝ ꯑꯗꯨꯝ ꯂꯥꯢꯔ ꯄꯗꯤ
ꯑꯗꯨ ꯇꯦ ꯈꯪꯅꯕ ꯃꯤꯁꯤꯡꯗꯨꯒ ꯀꯧꯅꯒꯗꯕꯁꯨ ꯇꯟꯈ꯭ꯔꯦ ꯈꯪꯅꯗꯕꯗꯨꯕꯨ ꯈꯪꯅꯅꯤꯉꯥꯏ ꯇꯧꯕꯗꯨꯁꯨ ꯇꯟꯈ꯭ꯔꯦ ꯈꯪꯅꯔꯤꯕ ꯃꯤ ꯐꯥꯎ ꯈꯪꯗꯕꯤꯗ ꯂꯩ ꯂꯩꯅꯤꯡꯈꯦ
ꯃꯤꯗꯤ ꯈꯪꯅꯒꯗꯕꯅꯦ
ꯈꯪꯅꯅꯤꯡꯗ꯭ꯔꯦꯗ
ꯑꯝꯕꯇꯨꯅ ꯌꯥꯗꯔꯄ ꯇꯣ
ꯑꯗꯨ ꯆꯗ ꯍꯥꯏꯅ ꯇꯝꯃꯦ ꯃꯤ ꯍꯥꯏꯕꯁꯤꯡꯁꯦ ꯍꯧꯖꯤꯛ ꯈꯪꯅꯔꯤꯕꯁꯤꯡ ꯄꯥꯎ ꯈꯪꯅꯗꯕꯤꯗ ꯂꯩꯈ꯭ꯔꯗꯤ ꯌꯥꯝ ꯐꯒꯗꯕ ꯍꯥꯏꯅ ꯂꯩꯔꯤꯅꯦ
ꯄ ꯑꯦꯁ ꯃꯔꯨꯞ ꯃꯄꯥꯡ ꯌꯥꯝꯒꯗꯕꯅꯤ
ꯃꯔꯨꯞ ꯃꯄꯥꯡ ꯌꯥꯝꯕꯗ ꯀꯩꯁꯨ ꯀꯥꯟꯅꯗꯦ ꯑꯩꯈꯣꯏꯒꯤ ꯑꯋꯥꯕꯗꯤ ꯅꯥꯅ ꯈꯪꯕꯤꯕ ꯅꯠꯇꯦ ꯃꯤ ꯁꯦ ꯏꯊꯟꯇ ꯑꯗꯨꯝ ꯂꯩꯕꯗꯨꯅ ꯐꯔꯦ
ꯃꯗꯤ ꯈꯪꯂ ꯀꯗ ꯄꯣꯁꯦ ꯍꯥꯏꯅ ꯀ
ꯌꯥꯗꯨꯒꯨꯝꯕꯗꯂ ꯏꯗ꯭ꯔꯦ ꯁꯣꯏꯔꯣꯏꯗꯕ ꯑꯃ ꯑꯅꯤ ꯂꯩꯔꯗꯤ ꯌꯥꯔꯦꯅ ꯃꯔꯨꯞꯁꯨ ꯌꯥꯝ꯭ꯔꯒ ꯀꯥꯟꯅꯕ ꯂꯩꯕ ꯅꯠꯇꯦ ꯃꯣꯏꯒꯤ ꯗꯔꯀꯥꯔ ꯂꯩ ꯂꯩꯕ ꯑꯗꯨꯒꯨꯝꯕ
ꯁꯥꯇ ꯈꯪꯒꯥ ꯍꯣꯏ ꯌꯥ ꯃꯁꯦ ꯄꯁꯥꯁꯥ ꯌꯥ ꯀ
ꯍ ꯎꯝ
ꯑ ꯁꯥꯖꯕ ꯅꯗꯤ
ꯍꯧꯖꯤꯛꯄꯨꯗꯤ ꯏꯪꯉꯦ ꯑꯁ ꯑꯌꯨꯛꯇꯗꯤ ꯉꯔꯥꯡ ꯅꯨꯡꯗꯥꯡꯗꯣ ꯃꯩ ꯂꯥꯛꯇꯕꯀꯣ
ꯐꯖꯔꯦꯗ
ꯆ
ꯑꯃ ꯑꯃ ꯏꯔꯨꯕ ꯑꯃ ꯂꯣꯏꯔꯒ ꯑꯃ ꯑꯃꯨꯛ ꯆꯪꯕ ꯑꯗꯨ ꯇꯧꯕꯅꯦ
ꯑ ꯂꯥꯛꯗ ꯇ
ꯎꯝ
ꯀꯖꯗ ꯃꯥꯏ ꯂꯥꯛꯇꯔꯣꯁꯣ ꯑꯁ ꯉ ꯏ
ꯎꯔꯣꯝꯗ ꯏ꯭ꯔꯅꯦ
ꯏꯟꯉꯦ꯫
ꯐꯦꯟ ꯊꯥꯔꯁꯨ ꯏꯪꯕ ꯃꯑꯣꯡꯒꯤ ꯂꯩꯕ ꯊꯥꯗ꯭ꯔꯗꯤ ꯑꯗꯨꯝ ꯁꯥꯕ
ꯐꯦꯟ ꯊꯥ ꯗꯦ ꯊꯁꯥꯏ ꯃꯑꯣꯡ ꯈꯔ ꯀꯨꯏꯗꯅ ꯑꯗꯣ ꯑꯁ ꯍꯌꯦ ꯊꯥꯗꯕꯤꯗ ꯑꯩꯁ ꯑꯗꯨꯝ ꯂꯩꯔ ꯌꯦꯟ ꯊꯥꯔꯗ ꯏꯪꯉꯦꯕꯀꯣ
ꯑꯣ
ꯂꯦꯡꯒꯦꯒꯨꯝꯃꯁꯂ ꯏ ꯐꯦꯟ ꯊꯥꯗꯕꯤꯗ ꯑꯗꯨꯝ ꯇꯨꯝꯃ ꯂꯩꯅ ꯍꯣꯠꯅꯩ
ꯎꯝ
ꯑ
ꯎ
ꯍ
ꯏꯕꯨꯕꯨ ꯅꯉꯥꯏ ꯇꯜꯦꯍꯦ ꯇ ꯃꯕꯒ ꯀꯣ
ꯎꯝ
ꯐꯖꯗꯦꯗ ꯍꯧꯖꯤꯛ ꯅꯣꯏ ꯔꯨꯝꯗꯣ ꯏꯪꯒꯗꯕ ꯃꯥꯟꯗꯦꯗ
ꯏꯉꯦ ꯁꯤ ꯐꯤꯔꯣꯜ ꯑ ꯑꯊꯥꯕ ꯉꯥꯛꯇ ꯁꯦꯠꯂꯒ ꯂꯩꯔꯤꯅꯦ ꯍꯧꯖꯤꯛ
ꯍ
ꯅꯣꯡ ꯁꯨꯗ ꯔꯣꯅꯔꯣꯗꯗꯤ
ꯉꯁꯤ ꯆꯨꯗꯦ ꯍꯣꯏ
ꯑꯁ ꯆꯄꯣꯏꯗꯗꯤ ꯌꯥꯗ꯭ꯔꯅꯦ ꯏꯁꯤꯡꯅ ꯑꯁ ꯔꯨꯝ ꯂꯣꯏ ꯆꯥꯏ ꯆꯥꯏꯔꯦꯁꯤꯡ
ꯀꯨꯝꯁꯤꯁꯦ ꯅꯣꯡ ꯈꯔ ꯌꯥꯝꯃꯦꯀꯣ
ꯎꯝ
ꯅꯠꯇ꯭ꯔꯣ
ꯀꯁꯤ ꯀꯨꯝꯁꯤꯁꯦ ꯅ ꯈꯔ ꯈꯔ ꯌꯥꯝ ꯇꯣꯏꯅ ꯁꯨꯔꯦ
ꯅꯣꯡ ꯌꯥꯝ ꯆꯨꯒꯜꯂꯦꯕ ꯂꯥꯁ ꯏꯌꯥꯔꯗ ꯍꯦꯟꯅ ꯅꯠꯇ꯭ꯔꯅꯦ
ꯃꯥꯅꯦ ꯃꯥꯅꯦ ꯄꯨꯟꯁꯤꯁꯦ ꯁꯤ
ꯀꯩꯅꯣ
ꯑꯩ ꯐꯔ ꯍ
ꯚꯥꯞ ꯇꯥꯕ ꯋꯥ ꯇꯥꯗꯕ ꯋꯥ ꯉꯥꯡꯒꯅꯨꯍꯦ
ꯁꯁꯤ
ꯁꯇ ꯅ ꯂꯩꯗꯅꯦ
ꯉꯔꯥꯡ ꯅꯨꯡꯗꯥꯡꯁꯨ ꯅꯣꯡ ꯁꯨꯑꯦ ꯉꯁꯤꯁꯨ ꯁꯣꯛꯑꯦ ꯅꯣꯡ ꯁꯨꯔꯗꯤ ꯇꯨꯝꯕꯁꯨ ꯅꯨꯡꯉꯥꯏ ꯑꯗꯨ ꯅꯨꯡꯇꯤ ꯁꯨ ꯍꯥꯏꯕꯅꯦ ꯑꯩꯗꯤ
ꯑꯗꯣ ꯄ꯭ꯔꯥꯊꯅꯥ ꯇꯧꯔꯣꯅ ꯅꯨꯡꯇꯤꯒꯤ ꯆꯨꯣ ꯍꯥꯏꯅ
ꯅꯣꯡꯁꯨ ꯅ ꯄ꯭ꯔꯊꯥ ꯇꯧꯕ ꯍꯩꯇꯕꯒꯤꯅꯦ
ꯑ
ꯎꯝ ꯍꯪꯉꯣꯏ ꯍꯪꯉꯣꯏ ꯀꯧꯔꯁꯦꯔ ꯍꯪꯉꯣꯏ ꯍꯪꯉꯣꯏ
ꯍꯣꯏ ꯑ ꯀꯩꯅ
ꯎꯝ
ꯗꯤ ꯍꯥꯏ ꯑꯗꯨ
ꯂꯤꯦꯇ꯭ꯔꯔꯤꯦꯟꯗ ꯍꯪꯉꯣꯏ ꯈꯔ ꯊꯝꯈ꯭ꯔ ꯊꯝꯒꯦ ꯇꯧꯒꯦ ꯅꯦ ꯍꯟꯗꯛ ꯈꯔ ꯍꯪꯉꯣꯏ ꯈꯔ ꯈꯣꯡꯉꯗꯤ ꯀꯣꯟ ꯅꯣꯡ ꯈꯔ ꯆꯤꯡꯉꯨꯅꯦꯕꯀꯣ
ꯎꯝ
ꯊꯉꯣꯏꯁꯨ ꯊꯤꯕ ꯐꯪꯗꯦ ꯑꯁ
ꯎꯝ
ꯑꯃꯉ ꯑꯠꯇ
ꯅꯅꯥ ꯊ ꯑꯣꯏꯣꯏ
ꯑ
ꯑꯇꯥꯡꯕ ꯉꯥꯛꯇ ꯑꯣꯏꯔꯦꯅꯦ ꯁꯤꯗꯁꯦ
ꯀꯟꯕꯁꯨ ꯌꯥꯝ ꯇꯥꯉ ꯑ ꯪ ꯐꯪꯕ ꯃꯐꯝ ꯂꯩꯔꯗꯤꯦꯀꯣ ꯍꯥꯏꯔꯛꯎꯀꯣ ꯍꯪꯉꯣꯏ
ꯎꯝꯝ ꯎꯝ
ꯁꯃ ꯅꯣꯡꯈ꯭ꯔ ꯆ ꯀ
ꯎꯝ
ꯣꯏ ꯇꯔꯥꯒ ꯃ ꯌꯣꯑꯒꯦ
ꯎꯝ ꯀꯩꯅꯣ ꯅꯣꯛ ꯅꯣꯛꯂꯒ ꯂꯩꯔꯦꯅꯦ
ꯂ ꯈꯨꯁꯤꯗꯤꯀꯣ ꯍꯗꯥꯖꯅꯤꯗ
ꯍꯤꯗꯥꯛ ꯄꯥꯏꯁꯤꯟꯕꯒꯤꯔꯣ ꯅꯣꯛꯅꯤꯡꯕꯒꯤ